ꯀꯩꯗꯧꯔꯤꯒꯦ
ꯑꯩ ꯑꯗꯨꯝ ꯍꯥꯒꯖꯕ ꯍꯣꯠꯂꯝꯃꯤ ꯍꯥꯒꯖꯕꯤ
ꯑꯥ ꯅꯪꯗꯤ ꯀꯅꯥꯒ ꯂꯩꯒꯦ
ꯑꯩ ꯑꯈꯣꯏꯒꯤ ꯀꯨꯀꯣꯅ ꯑꯃ ꯂꯩꯌꯦ
ꯑꯣ ꯍꯨꯏꯔꯣ ꯃꯤꯔꯣ
ꯈꯣꯏ ꯃꯃꯥꯒꯤ ꯑꯗꯨꯒ ꯇꯃꯣꯖꯨ ꯂꯩꯌꯦ
ꯅꯪꯒꯤ ꯃꯅꯥꯛꯇꯔꯣ
ꯅꯠꯇꯦ ꯑꯩꯗꯤ ꯀꯗꯂꯩ
ꯑꯣ ꯑꯣ ꯑꯥ ꯈꯪꯗꯦꯗ ꯅꯪꯕꯨ ꯎꯗꯕꯖꯦ ꯌꯥꯝ ꯀꯨꯏꯔꯦ
ꯀꯨꯏꯔꯕ ꯑꯩ ꯑꯩꯗꯤ ꯎꯏꯌꯦ ꯅꯪ ꯑꯗꯣ
ꯎꯝ ꯎꯔꯝꯅꯤ ꯐꯣꯇꯣꯁꯨ ꯊꯥꯗꯅ ꯑꯩꯅ
ꯑꯣ ꯃꯪꯗ ꯎꯏꯌꯦ ꯏꯕꯦꯝꯃ
ꯑꯁ ꯌꯥꯝ ꯅꯨꯡꯁꯤꯗ
ꯅꯪꯗꯤ ꯅꯣꯡꯃꯇ ꯎꯔꯝꯃꯣꯏꯅꯦ ꯑꯩꯅ ꯎꯕꯤꯔꯤꯖꯦ
ꯎꯏ ꯌꯥꯝ ꯎꯏꯅ ꯀꯅꯥꯅ ꯎꯗꯦ ꯍꯥꯏꯅꯣ
ꯏꯁ ꯅꯪ ꯑꯩ ꯎꯏꯌꯦ
ꯌꯝ ꯎꯈ꯭ꯔꯦ ꯀꯩꯅꯣꯅꯦ
ꯎꯝ ꯇꯥꯡ ꯀꯌꯥꯗ ꯎꯔꯤꯕ
ꯇꯥꯡꯗꯤ ꯅꯤꯡꯁꯤꯡꯗ꯭ꯔꯦ ꯁ꯭ꯀꯨꯜ ꯆꯠꯄ ꯉꯛꯇꯅꯤ ꯅꯤꯡꯁꯤꯡꯕꯗꯤ
ꯑꯩ ꯊꯖꯁꯤꯔꯦ ꯊꯖꯔꯣꯏꯖꯤꯔ ꯊꯖꯁꯤꯔꯣ ꯊꯖꯔꯣꯏꯁꯤꯔꯣ ꯈꯜꯂꯤꯕ
ꯊꯖꯧ ꯊꯖꯧ ꯌꯥꯝ ꯌꯥꯝ ꯎꯕꯅꯦ ꯑꯩ ꯁ꯭ꯀꯨꯜ ꯆꯠꯄ ꯉꯥꯛꯇ ꯅꯤꯡꯁꯤꯡꯉꯒ ꯅꯣꯏ ꯁ꯭ꯀꯨꯜ ꯅꯣꯏꯒꯤ ꯗꯨꯀꯥꯟꯗ ꯂꯩꯕ ꯉꯥꯛꯇꯕꯨ
ꯎꯝ
ꯎꯝ ꯅꯤꯡꯁꯤꯡꯉꯦ ꯍꯣꯏꯗ ꯍꯦ ꯃꯄꯥꯟꯗ ꯂꯩꯌꯦ ꯋꯥꯔꯤ ꯁꯅꯔꯒ ꯗꯨꯀꯤꯟ
ꯋꯥꯔꯤ ꯋꯥꯔꯤ ꯀꯃꯥꯏꯟ ꯇꯧꯔꯒꯦ ꯅꯪꯅ ꯍꯥꯏꯕ ꯋꯥꯔꯤꯗꯣ ꯎꯝ
ꯉꯏꯈꯣ ꯅꯪꯕꯨ ꯂꯥꯏꯔꯤꯛ ꯇꯥꯛꯄꯤꯒꯦ ꯄꯨꯡ ꯂꯥꯏ ꯇꯥꯛꯄꯤꯒꯦ
ꯇꯛꯑꯣ
ꯑꯥ ꯑꯈꯣꯏ ꯂꯩꯀꯥꯏꯒꯤ ꯍꯣꯁꯄꯤꯇꯜꯗꯣ ꯀꯩꯅꯣ ꯇꯧꯈ꯭ꯔꯕ꯭ꯔꯣ ꯃꯤ ꯌꯥꯝ ꯗꯣꯛꯇꯔ ꯂꯩꯔꯝꯗꯦꯅ ꯐꯥꯗꯅ ꯈꯣꯠꯇꯅ ꯇꯧꯋꯦ ꯈꯪꯕ꯭ꯔ
ꯀꯅꯥ
ꯈꯪꯕ꯭ꯔꯥ ꯑꯈꯣꯏ ꯂꯩꯀꯥꯏꯒꯤ ꯑꯈꯣꯏ ꯑꯈꯣꯏꯒꯤ ꯂꯝꯗꯝꯒꯤ ꯀꯦ ꯍꯣꯁꯄꯤꯇꯥꯜꯗꯣ ꯍꯣꯁꯄꯤꯇꯥꯜꯗꯣ
ꯑꯣ ꯎꯝ
ꯑꯗꯨꯗꯣ ꯗꯣꯛꯇꯔ ꯂꯩꯔꯝꯗꯕꯒꯤ ꯉꯍꯥꯟ ꯅꯣꯡꯃ ꯑꯩ ꯐꯦꯁꯕꯨꯛꯇ ꯎꯔꯝꯃꯦ
ꯑꯣ ꯑꯣ ꯑꯣ ꯍꯣꯏ ꯍꯣꯏ ꯌꯦꯡꯕꯗꯤ ꯁꯨꯅꯕ ꯌꯦꯡ
ꯑꯥꯎ ꯁꯔꯨꯒꯤ ꯌꯦꯡꯕ ꯗꯣꯛꯇꯔ ꯑꯃꯅ ꯇꯧꯔꯝꯃꯦ ꯍꯥꯏ
ꯅꯨꯄꯤ ꯃꯌꯥꯝ ꯈꯪꯅꯔꯕꯣ
ꯈꯪꯅꯔꯗꯤ ꯈꯪꯉꯤꯟ
ꯏꯀꯥꯏꯖꯧ
ꯏꯀꯥꯏꯖꯩꯌꯦ
ꯅꯣꯏ ꯁꯦ ꯏꯀꯥꯏꯖꯩꯌꯦ ꯍꯥꯏꯕ
ꯐꯅꯌꯥꯝ ꯐꯔꯝꯕꯅꯦꯅꯨꯡꯁꯪꯗꯣ ꯑꯗꯣ ꯀꯩ
ꯈꯪꯗꯦꯗ ꯅꯪꯕꯨ ꯂꯥꯏ ꯇꯥꯛꯄꯤꯒꯦ ꯑꯩ ꯌꯥꯕ꯭ꯔꯥ
ꯌꯥꯏꯌꯦ ꯌꯥꯏꯌꯦ ꯑꯩꯁꯨ ꯇꯥꯍꯧꯔꯦ ꯈꯪꯍꯧꯗꯦ ꯎꯝ
ꯑꯩꯈꯣꯏꯅ ꯂꯩꯀꯥꯏꯒꯤꯗꯣ ꯑꯩꯈꯣꯏꯅ ꯂꯩꯀꯥꯏꯒꯤꯗꯣ ꯄ꯭ꯔꯥꯏꯃꯔꯤ ꯅꯠꯇꯦꯗꯅ ꯀꯝꯃꯨꯅꯤꯇꯤ ꯀꯩꯃ ꯃꯥꯟꯅꯦ ꯀꯃꯨꯅꯤꯇꯤ ꯍꯦꯜ ꯍꯦꯜ ꯁꯦꯟꯇꯔ ꯍꯥꯏꯗꯅ ꯑꯗꯨꯒꯤ ꯎꯝ ꯈꯔ ꯄꯤꯛꯄ ꯍꯥꯏꯔꯒꯗꯤ ꯄ꯭ꯔꯥꯏꯃꯥꯔꯤ ꯂꯩꯗꯅ
ꯎꯝ
ꯄ꯭ꯔꯥꯏꯃꯥꯔꯤ ꯍꯥꯏꯔꯒꯅ ꯑꯩꯈꯣꯏꯒꯤ ꯑꯩꯈꯣꯏꯒꯤ ꯑꯩꯈꯣꯏ ꯂꯩꯀꯥꯏ ꯎꯝ ꯂꯩꯀꯥꯏꯒꯨꯝꯕꯗ ꯍꯥꯏꯇꯥꯔꯦꯅꯦ
ꯍꯣꯏ
ꯌꯥꯝꯅ ꯍꯧꯕ ꯂꯝꯗ ꯂꯩꯕꯗꯣ
ꯎꯝ ꯈꯪꯉꯦ ꯈꯪꯉꯦ
ꯁꯤꯅꯤꯗꯅ
ꯎꯝ
ꯑꯗꯨꯒꯤ ꯃꯔꯝꯗ ꯇꯥꯛꯄꯤꯒꯦ
ꯌꯥꯏ ꯇꯥꯛ
ꯑꯗꯨꯒꯤ ꯍꯧꯖꯤꯛꯀꯤ ꯄꯤ ꯍꯩꯆ ꯁꯤꯗꯣ
ꯎꯝ
ꯄꯤ ꯍꯩꯆ ꯁꯤꯁꯦ ꯃꯣꯏꯒꯤꯗ ꯃꯅꯨꯡꯗꯅꯦ ꯃꯈꯜ ꯑꯅꯤ ꯂꯩꯌꯦ ꯈꯪꯕ꯭ꯔꯥ
ꯎꯝ
ꯃꯅ ꯇꯥꯏꯞ ꯑꯦ ꯀꯧꯋ ꯑꯃꯅ ꯇꯥꯏꯞ ꯕꯤ ꯀꯧ ꯌꯥ
ꯑꯝ
ꯑꯗꯨꯒ ꯇꯥꯏꯞ ꯑꯦ ꯀꯧꯕꯗꯨꯅꯅꯦ ꯀꯩꯅꯣ ꯃꯣꯏꯒꯤ ꯗꯦꯂꯤꯚꯔꯤ ꯇꯧꯕꯒꯤ ꯃꯁꯤꯡꯗꯣ
ꯎꯝ
ꯊꯥ ꯑꯃꯗ ꯀꯨꯟꯗꯒꯤ ꯃꯈꯥ ꯇꯥꯒꯗꯕ
ꯃꯈꯥꯗ ꯂꯩꯒꯗꯕ
ꯑꯥ ꯀꯨꯟ ꯍꯥꯏꯗꯤ ꯀꯨꯟꯗꯒꯤ ꯍꯦꯟꯕ ꯌꯥꯗꯦ ꯀꯨꯟꯗꯒꯤ ꯍꯦꯟꯕꯗꯨꯅ ꯇꯥꯏꯞ ꯕꯤ ꯀꯧꯗꯣꯏꯕ
ꯎꯝ
ꯍꯥꯏꯗꯤ ꯃꯣꯏꯒꯤ ꯍꯧꯖꯤꯛꯀꯤ ꯂꯝꯗꯝꯗꯨꯗ ꯍꯥꯏꯕꯅꯦꯀꯣ ꯀꯝꯃ꯭ꯌꯨꯅꯤꯇꯤꯗ ꯄꯣꯛꯄꯗꯤ ꯃꯌꯥꯝ ꯄꯣꯛꯑꯦ ꯑꯗꯨ ꯑꯣꯏꯗ ꯄ꯭ꯔꯥꯏꯃꯥꯔꯤꯗꯗꯤ ꯔꯤꯛꯁꯅꯤꯗꯅ ꯌꯥꯝ ꯄꯣꯛꯄ ꯌꯥꯗꯦꯗꯅ ꯑꯗꯨꯗꯒꯤ ꯑꯗꯨꯒꯤ ꯃꯣꯏꯒꯤꯗ ꯁꯥꯔꯚꯤꯁ ꯇꯧꯕꯁꯦ ꯑꯇꯣꯞꯄ ꯍꯣꯁꯄꯤꯇꯥꯜꯗ ꯔꯤꯐꯔ ꯑꯁ ꯌꯦꯒꯌꯥꯟ ꯇꯥꯔꯣꯏ ꯅꯪ ꯇꯥꯕꯁꯦ ꯒꯌꯥꯟ ꯇꯥꯔꯔꯣꯏ ꯇꯣꯛꯑꯣ
ꯇꯥꯒꯦ ꯇꯥꯒꯦ ꯌꯥꯅꯤꯌꯦ ꯍꯥꯏꯔꯛꯑꯣ ꯑꯗꯨꯝ ꯌꯥꯏꯑꯕ ꯇꯥꯗ꯭ꯔꯁꯨ ꯌꯥꯏ ꯍꯥꯏꯔꯛꯑꯣꯕ
ꯑꯉꯥꯡ ꯄꯣꯛꯇ꯭ꯔꯤꯀꯥꯟꯒꯤ ꯀꯤꯌꯔ ꯇꯧꯕꯁꯦ
ꯎꯝ
ꯑꯁꯤꯒꯤ ꯃꯔꯝ ꯇꯧ ꯑꯉꯥꯡ ꯄꯣꯛꯇ꯭ꯔꯤꯀꯥꯟꯒꯤ ꯍꯥꯏꯕꯅꯤꯀꯣ
ꯑꯉꯥꯡ ꯄꯣꯛꯇ꯭ꯔꯤꯀꯥꯟꯗ ꯀꯦꯌꯔ ꯇꯧꯕ ꯑꯃ ꯑꯉꯥꯡ ꯑꯉꯥꯡ ꯄꯣꯛꯏꯀꯥꯟꯗ ꯇꯧꯕ ꯑꯃ ꯈꯪꯕ꯭ꯔꯥ ꯑꯗꯨꯒ ꯑꯉꯥꯡ ꯄꯣꯛꯑ ꯃꯇꯨꯡꯗ ꯇꯧꯕ ꯀꯤꯌꯔ ꯑꯃ ꯑꯍꯨꯝ ꯂꯩꯌꯦꯕ
ꯎꯝ
ꯑꯗꯣ ꯍꯧꯖꯤꯛꯇꯤ ꯑꯉꯥꯡ ꯄꯣꯛ ꯍꯧꯖꯤꯛꯀꯥꯟꯗ ꯇꯧꯕ ꯀꯦꯌꯔꯁꯦ
ꯎꯝ
ꯁꯤꯗꯅ ꯀꯩꯅꯣ ꯍꯥꯏꯔꯀꯥꯟꯗ ꯈꯣꯏꯅ ꯃꯣꯏꯖꯦ ꯑꯇꯣꯞꯄ ꯈꯔ ꯄ꯭ꯔꯥꯏꯃꯥꯔꯤ ꯍꯦꯜ ꯁꯦꯟꯇꯔꯗꯒꯤ ꯃꯣꯏꯁꯦ ꯑꯇꯣꯞꯄ ꯍꯣꯁꯄꯤꯇꯥꯜ ꯑꯃꯗ ꯔꯤ ꯔꯤꯐꯔ ꯇꯧꯅꯤꯡꯉꯥꯏꯒꯤ ꯈꯨꯗꯣꯡꯆꯥꯥꯕꯁꯨ ꯂꯩꯗꯣꯏꯅꯦ ꯍꯥꯏꯕ
ꯀꯔꯤꯒꯤꯅꯣ ꯍꯥꯌꯔꯀꯥꯟꯗ ꯈꯨꯗꯛꯇ ꯔꯤꯛꯁ ꯑꯣꯏꯔꯗꯤ ꯄ꯭ꯔꯦꯒꯅꯦꯟꯁꯤ ꯃꯤꯗꯣ ꯅꯠꯇ꯭ꯔꯥ ꯑꯗꯨꯗꯨꯒꯤ ꯑꯇꯣꯞ ꯔꯤꯐꯔ ꯇꯧꯅꯤꯡꯉꯥꯏ ꯂꯩꯒꯗꯕꯅꯦ ꯑꯗꯨꯒꯥ ꯍꯥꯏꯗꯤ ꯄ꯭ꯔꯦꯒꯅꯦꯟꯁꯤ ꯄ꯭ꯔꯦꯒꯅꯦꯟ ꯇꯧꯕ ꯃꯤꯁꯤꯡꯗꯣ ꯀꯔꯝꯕꯅ ꯍꯥꯏꯔꯤꯛꯁ ꯑꯣꯏꯒꯦ ꯀꯔꯝꯕꯅ ꯈꯔ ꯂꯨꯔꯤꯁꯦ ꯑꯩꯒꯤꯗꯣ ꯈꯟꯗꯣꯛꯑꯣ ꯐꯖꯅ ꯊꯝꯒꯗꯕꯅꯦ ꯁꯤꯅꯤꯀꯣ ꯄꯨꯣꯛꯇ꯭ꯔꯤꯀꯥꯟꯗꯅꯤꯀꯣ
ꯊꯣꯛꯣꯛꯈ꯭ꯔꯤꯀꯥꯟꯒꯤ ꯀꯤꯌꯔꯅꯦꯕ ꯁꯤꯖꯤꯅ ꯈꯪꯕ꯭ꯔꯥ
ꯑꯗꯨꯗꯨꯒ ꯃꯣꯏꯁꯦ ꯑꯁꯦꯡꯕꯗꯤ ꯅꯣꯏꯁꯨ ꯅꯤꯡꯁꯤꯡꯍꯧꯕꯀꯣ ꯄꯨꯛ ꯀꯪꯕꯤꯁꯤꯡꯁꯦ ꯃꯣꯏꯁꯦ ꯑꯥꯏꯔꯟ ꯌꯥꯝ ꯗꯔꯀꯥꯔ ꯇꯥꯏꯌꯦꯕꯀꯣ
ꯌꯥꯝ ꯆꯥꯒꯗꯕ
ꯑꯥꯏꯔꯟ ꯑꯥꯏꯔꯟꯁꯤꯗꯤ ꯇꯥꯁꯦꯡꯅ ꯆꯥꯒꯅꯤꯀꯣ
ꯑꯪ
ꯑꯗꯨꯒ ꯐꯣꯂꯤꯛ ꯑꯦꯁꯤꯠ ꯍꯥꯏꯅ ꯑꯃ ꯂꯩꯌꯦꯕ
ꯑꯥꯑꯪ
ꯐꯣꯂꯤꯛ ꯑꯦꯁꯤꯠ ꯇꯦꯕ꯭ꯂꯦꯠꯁꯤꯡꯁꯦ ꯄꯛꯆꯥ- ꯆꯥꯒꯗꯕꯅꯦꯕ ꯐꯣꯂꯤꯛ ꯑꯦꯁꯤꯠ ꯇꯦꯕ꯭ꯂꯦꯠ ꯐꯣꯂꯤꯛ ꯀꯧꯌꯦꯕꯀꯣ ꯐꯣꯂꯤꯛ ꯅꯤꯡꯁꯤꯡ ꯍꯧ
ꯎꯝ
ꯐꯣꯂꯤꯛꯀ ꯕꯤ ꯑꯥ ꯀꯩꯅꯣ ꯑꯥꯏꯔꯟꯒꯁꯤꯗꯤ ꯇꯥꯁꯦꯡꯅ ꯆꯥꯗꯕ ꯌꯥꯗꯦꯕ
ꯋꯣ
ꯍꯧꯖꯤꯛꯀꯤ ꯐꯣꯂꯤꯛꯀꯤꯖꯦ ꯆꯥꯍꯧꯗ꯭ꯔꯗꯤꯅꯦ ꯑꯌꯥꯝꯕꯅ ꯀꯩꯗꯧꯋꯦꯔꯦ ꯍꯥꯏꯔꯀꯥꯟꯗ ꯎꯝ ꯂꯥꯏꯕꯛ ꯐꯗꯅ ꯄꯣꯛꯈꯤꯕꯅ ꯄꯣꯛꯈ꯭ꯔꯦꯀꯣ ꯑꯗꯨꯒꯥ ꯑꯌꯥꯝꯕꯅ ꯍꯧꯖꯤꯛꯀꯤ ꯐꯣꯂꯤꯛꯁꯦ ꯋꯥꯠꯂꯒꯗꯤ ꯑꯃ ꯅꯥꯇꯣꯟꯒ ꯆꯤꯟꯒ ꯁꯝꯅꯕꯗꯣ
ꯗꯨꯒꯨꯝꯕꯁꯤ ꯌꯥꯝ ꯊꯣꯛꯑꯦꯕ
ꯑꯦꯌꯥ
ꯑꯗꯨꯗꯨꯒ ꯑꯉꯥꯡꯗ ꯍꯥꯔꯠꯇ ꯍꯣꯕ ꯑꯗꯩꯒꯤ ꯌꯥꯝ ꯂꯩꯌꯦꯕ ꯂꯪꯁꯇ ꯍꯣꯕꯒꯨꯝꯕ ꯂꯩꯌꯦꯕ ꯈꯔ
ꯑꯗꯨꯒꯨꯝꯕꯁꯨ ꯊꯣꯛꯑꯦ ꯑꯗꯨꯗꯨꯅ ꯍꯧꯖꯤꯛꯀꯤ ꯑꯉꯥꯡ ꯄꯣꯛꯇ꯭ꯔꯤꯀꯥꯟꯁꯤꯗ ꯑꯗꯨꯒꯨꯝꯕꯁꯤ ꯈꯔ ꯇꯧꯔꯅꯤꯀꯣ
ꯎꯝ ꯗꯩ ꯍꯜꯂꯣ ꯇꯥꯗꯔꯕꯣ ꯌꯥꯝ ꯄꯨꯡ ꯍꯂꯣꯂꯣꯂꯣ ꯇꯕꯤꯕ꯭ꯔꯣ ꯑꯩꯗꯤ ꯇꯥꯖꯗ꯭ꯔꯦ
ꯅꯪꯅ ꯌꯥꯗ꯭ꯔꯤꯔꯥ ꯑꯩꯅ ꯌꯥꯗ꯭ꯔꯤꯔꯥ ꯈꯪꯗ꯭ꯔꯦ